ꯎꯝ ꯇꯥꯏ ꯇꯥꯏ ꯇꯥꯏ
ꯀꯦꯗꯧꯔꯤꯅꯣ
ꯇꯨꯝꯃꯒ ꯂꯩꯌꯦꯗꯥ
ꯍꯧꯖꯤꯛ ꯐꯥꯎ ꯇꯨꯃꯤꯔꯣ
ꯎꯝ ꯉꯔꯥꯡꯗꯣ ꯕꯣꯜ ꯌꯦꯡꯕ ꯑꯗꯨꯒꯤꯅꯦꯗ
ꯑꯣ
ꯄꯨꯡ ꯑꯅꯤ ꯃꯈꯥꯏꯒꯤꯗꯣ ꯌꯦꯡꯉꯦ ꯇꯨꯝꯗꯕꯤꯗ ꯄꯨꯡ ꯇꯔꯨꯛꯀꯤꯗꯣ ꯑꯃꯨꯛꯀ ꯌꯦꯡꯉꯦ
ꯇꯨꯝꯗ꯭ꯔꯤꯕꯣ ꯑꯗꯨꯗꯤ
ꯇꯨꯝꯗ꯭ꯔꯤꯗ ꯆꯥꯛꯁꯨ ꯆꯥ ꯆꯥꯛꯁꯨ ꯆꯥꯗ꯭ꯔꯤ ꯇꯨꯝꯂꯔꯣꯏꯗ ꯊꯕꯛ ꯎꯝ ꯊꯕꯛ ꯂꯩꯕꯗꯨꯒꯤ ꯑꯩꯅ
ꯑꯥ
ꯁꯤ ꯑꯁꯤꯒꯤ
ꯑꯣ ꯀꯔꯤ ꯀꯔꯤꯒꯤ ꯍꯥꯏꯕ
ꯑꯁꯤꯒꯤ ꯊꯕꯛ ꯂꯩꯕ ꯑꯥ
ꯀꯅꯥ ꯁꯄꯣꯔꯠ ꯇꯧꯌꯦ ꯅꯪꯗꯤ
ꯑꯩꯅ ꯁꯞꯄꯣꯔꯠ ꯇꯧꯕ ꯑꯩꯅ ꯁꯞꯄꯣꯔꯠ ꯇꯧꯗꯕꯗꯤ ꯉꯁꯤ ꯀꯥꯈ꯭ꯔꯦꯅꯦ
ꯑꯥ ꯑꯆꯥ
ꯍꯤꯍꯤ ꯑꯩꯅ ꯁꯞꯄꯣꯔꯠ ꯇꯧꯕꯗꯤ ꯅꯍꯥꯟꯅ ꯃꯌꯨꯝꯗ ꯌꯧꯔꯝꯃꯅꯤꯗ
ꯎꯝ ꯍꯥ
ꯈꯪꯕ꯭ꯔꯥ ꯑꯩꯅ ꯁꯞꯄꯣꯔꯠ ꯇꯧꯕꯗꯣ
ꯑꯔꯖꯦꯟꯇꯤꯅꯥꯔꯥ
ꯑꯩꯅ ꯁꯞꯄꯣꯔꯠ ꯇꯧꯕꯗꯤ ꯑꯩꯅ ꯁꯞꯄꯣꯔꯠ ꯇꯧꯕꯩ ꯈꯪꯕ꯭ꯔꯥ ꯍꯥꯏꯕ
ꯈꯪꯗꯦ
ꯑꯩꯅ ꯁꯞꯄꯣꯔꯠ ꯇꯧꯗꯕꯗꯣ ꯉꯁꯤ ꯀꯥꯈ꯭ꯔꯦꯕ ꯃꯣꯏꯗꯣ
ꯑ ꯑꯣ ꯑꯣꯀꯦ ꯑꯣꯀꯦ
ꯑꯗꯨꯒ ꯑꯩꯅ ꯁꯞꯄꯣꯔꯠ ꯇꯧꯕꯗꯣ ꯅꯍꯥꯟꯅ ꯃꯌꯨꯝ ꯌꯧꯈ꯭ꯔꯦꯕ ꯎꯝ ꯎꯝ ꯑ ꯀꯅꯥ ꯀꯅꯥ ꯂꯩꯕ꯭ꯔꯣ ꯎꯝ ꯀꯅꯥ ꯀꯅꯥ ꯂꯩꯕ꯭ꯔꯣ
ꯏꯃꯥꯅꯕꯤ ꯈꯣꯏꯒ ꯂꯩꯑꯦ ꯍꯧꯖꯤꯛ ꯅꯪꯗꯤ ꯑ ꯍꯨꯆꯤꯛ ꯈꯛꯇꯪ ꯆꯠꯊꯣꯛꯑ ꯂꯩ
ꯎꯝ ꯑꯩꯗꯤ ꯏꯃꯥꯟꯅꯕꯒꯤ ꯌꯨꯝꯗ ꯑꯗꯨꯝ ꯇꯨꯝꯃꯒ ꯂꯩꯌꯦꯗ
ꯅꯃꯥꯟꯅꯕꯒꯤ ꯌꯨꯝꯗ ꯌꯦꯡꯕꯣ
ꯍꯣꯏ ꯏꯃꯥꯟꯅꯕꯒꯤ ꯏꯃꯥꯟꯅꯕꯒꯤ ꯌꯨꯝꯗ ꯂꯩ ꯌꯦꯡꯉꯦ
ꯑꯣ ꯌꯦꯟꯅꯕ ꯅꯣꯏ
ꯎꯝ ꯍꯣꯏ ꯑꯩꯈꯣꯏꯗ ꯌꯦꯡꯕꯗꯣ ꯑꯁ ꯏꯇꯣꯝꯗ ꯌꯦꯡꯕꯗꯤ ꯅꯨꯡꯉꯥꯏꯇꯕ
ꯑ ꯃꯥꯅꯦ ꯃꯥꯅꯦ
ꯎꯝ ꯄꯨꯜꯂꯞ ꯌꯦꯡꯉꯗꯤ ꯈꯔ ꯅꯨꯡꯉꯥꯏꯅ
ꯎꯝ
ꯕꯣꯜ ꯉꯥꯏꯕ ꯑꯣꯏꯅ ꯁꯤꯡꯖꯨꯁꯨ ꯆꯥꯕ ꯑꯗꯨꯒꯤ ꯄꯨꯂꯞ
ꯆꯥꯛꯇꯤ ꯊꯣꯡꯉꯕꯣ
ꯆꯥꯛꯔꯥ ꯈꯪꯗꯦꯗ ꯊꯣꯡꯕ꯭ꯔꯥ ꯊꯣꯡꯗꯕ꯭ꯔꯥ ꯑꯩ ꯀꯨꯝꯗ꯭ꯔꯤꯌꯦ
ꯑꯁ ꯑ ꯑꯗꯨꯅ ꯐꯔꯦ ꯑ ꯑꯥ
ꯊꯣꯡꯉꯝꯃꯅꯤꯗ ꯉꯁꯤꯗꯤ ꯁꯟꯗꯦꯅꯤꯅꯀꯣ
ꯎꯝ ꯆꯔꯁꯁꯨ ꯆꯠꯇ꯭ꯔꯦ
ꯆꯠꯇꯔ꯭ꯦ ꯗ
ꯍꯣꯔꯦꯟ ꯆꯥꯛ ꯆꯥꯕ ꯀꯥꯟꯗ ꯈꯨꯔꯨꯝꯂꯒ ꯂꯣꯏꯔꯦ
ꯎꯝ
ꯆꯥꯛ ꯆꯥꯁꯦ ꯉꯁꯤꯗꯤ ꯈꯪꯗꯦꯗ ꯅꯣꯡꯗꯣ ꯃꯥꯡꯁꯤꯜꯂꯛꯑꯦ ꯑꯃꯨꯛꯀ
ꯅꯣꯡ ꯃꯪꯗ꯭ꯔꯗꯤ ꯑꯗꯨꯝ ꯀꯣꯏꯄ ꯆꯠꯄ ꯁꯥꯟꯅꯒꯦ ꯇꯧꯕꯅꯦꯗ
ꯕꯦꯔꯥꯅꯦ ꯍꯧꯖꯤꯛꯀꯥꯟꯒꯤ ꯋꯦꯗꯔꯁꯦ
ꯍꯣꯏ ꯃꯥꯅꯦ
ꯅꯣꯡ ꯇꯥꯕ꯭ꯔꯥ ꯑꯗꯣꯝꯗꯗꯤ
ꯑ ꯇꯥꯏꯑꯦ ꯅꯣꯡ ꯇꯥꯏꯑꯦ ꯂꯝ ꯕꯤꯒ ꯌꯥꯗ꯭ꯔꯦ ꯍꯧꯖꯤꯛꯇꯤ ꯍꯧꯖꯤꯛꯇꯤ ꯇꯥꯗꯦ
ꯑꯣ ꯉꯁꯥꯏ ꯑꯩꯈꯣꯏꯁꯨ ꯉꯁꯥꯏꯗꯤ ꯇꯥꯕꯅꯦ ꯍꯧꯖꯤꯛꯇꯤ ꯇꯥꯗ꯭ꯔꯦꯗ
ꯑꯥꯎ ꯅꯣꯡ ꯆꯨꯕꯒꯤ ꯂꯝꯕꯤꯒ ꯌꯥꯗ꯭ꯔꯕꯅꯦ
ꯍꯣꯏ ꯑꯁ ꯂꯝꯕꯤ ꯂꯝꯕꯤꯗꯣ ꯌꯥꯝ ꯅꯥꯜꯂꯦꯕ
ꯎꯝ ꯆꯦꯟꯗꯜꯒ ꯊꯣꯛꯄ ꯌꯥꯗꯕꯅꯦ
ꯎꯝ ꯁꯤꯡꯒꯜ ꯁꯤꯗꯟ ꯇꯣꯡꯉꯗ ꯆꯠꯂꯗꯤ ꯑꯦꯁ ꯆꯦꯟꯗꯟꯗꯣ ꯑꯩꯈꯣꯏꯒꯤ ꯑꯦꯡꯀꯜꯗ ꯀꯥꯔꯅꯤꯕ
ꯑꯗꯨꯅꯦ ꯍꯥꯏꯁꯦ
ꯅꯟꯃꯟꯕꯒꯤ ꯅꯪꯗꯤ ꯆꯥꯛ ꯆꯥꯔꯦ
ꯆꯥꯛ ꯆꯥꯔꯦꯕ ꯍꯧꯖꯤꯛ ꯈꯛꯇ
ꯑꯣ ꯌꯥꯝ ꯊꯦꯡꯉꯍꯦ ꯅꯪꯒꯤꯠ
ꯊꯦꯡꯕꯨꯣꯏꯦ ꯅꯣꯏꯗꯤ ꯍ ꯍꯣꯣꯏ ꯍꯒꯣꯇ꯭ꯔꯤ
ꯑꯩꯗꯤ ꯕꯣꯜ ꯌꯦꯡꯕꯒꯤꯅꯦꯅ ꯑꯗꯨꯗꯤ
ꯎꯝ
ꯕꯣꯜ ꯌꯦꯡꯕꯒꯤ ꯊꯦꯡꯕꯅꯤꯗ ꯍꯥꯏꯗꯤ
ꯎꯝ
ꯅꯪꯁꯨ ꯌꯦꯡꯂꯝꯒꯅꯤꯅ
ꯌꯦꯡꯗꯦ ꯑꯩꯈꯣꯏꯗꯤ
ꯑꯁ
ꯏꯟꯁꯇꯥꯒ꯭ꯔꯥꯝꯗꯤ ꯀ ꯌꯦꯒꯦ ꯏꯟꯁꯇꯥꯒ꯭ꯔꯥꯝꯗꯤ ꯀꯌꯦꯒꯦ ꯋꯥ
ꯑꯥꯎ
ꯑ
ꯃꯤ ꯒꯤꯔꯕꯤꯌꯨꯁ ꯃꯤ ꯃꯤꯁ ꯀꯨꯨꯝꯄꯇꯒꯤ
ꯎꯝ ꯑꯦꯞꯁ ꯑꯃ ꯂꯩꯕꯅꯦ ꯂꯦꯡꯅꯤꯉꯥꯏꯒꯤ ꯑꯦꯞꯁ ꯑꯃ ꯂꯩꯕꯅꯦ
ꯑꯥ
ꯀ꯭ꯔꯤꯞꯁꯤ ꯍꯥꯏꯅꯀꯣ ꯑꯃꯅꯤ ꯁꯤ ꯑꯥꯔ ꯑꯥꯏ ꯁꯤ ꯑꯦꯐ ꯋꯥꯏ ꯍꯥꯏꯅꯀꯣ
ꯐꯔꯤꯒ
ꯍꯥꯥ
ꯐꯔꯤꯂꯥ
ꯑꯦꯞꯁ ꯑꯃ ꯂꯩꯕꯅꯦ ꯑꯣ ꯐ꯭ꯔꯤꯗ ꯌꯦꯡꯕ ꯌꯥꯕꯅꯦꯍꯦ ꯑꯗꯨꯗꯤ
ꯑ
ꯑꯩꯈꯣꯏ ꯑꯗꯨ ꯃꯩ ꯂꯥꯛꯇꯕ ꯃꯇꯝꯗ ꯑꯗꯨꯗꯨꯗꯤ ꯑꯗꯨꯝ ꯌꯦꯡꯉꯦꯗ ꯑꯩꯈꯣꯏꯁꯨ
ꯑꯥ
ꯍꯥ
ꯉꯁꯤꯗꯤ ꯑꯗꯨꯝ ꯂꯩꯇꯣꯏꯕ ꯑꯗꯨꯗꯤꯦ
ꯑꯣ ꯍꯣꯏ ꯉꯁꯤꯗꯤ ꯑꯗꯨꯝ ꯂꯩꯔꯅꯤꯗ ꯊꯕꯛꯁꯨ ꯂꯩꯇꯕꯅꯤꯅ ꯁꯟꯗꯦꯁꯨ ꯑꯣꯏꯕ
ꯎꯝ
ꯀꯔꯤ ꯍꯦꯟꯖꯥꯡꯅꯣ ꯅꯣꯏꯗꯦ
ꯌꯦꯟꯖꯥꯡ ꯍꯥꯎꯇꯕꯒꯤ ꯌꯦꯟꯁꯥ ꯂꯩꯔꯒ ꯇꯥꯏ
ꯋꯥꯍ ꯑꯩꯒꯤꯁꯨ ꯊꯥꯔꯛꯎ ꯈꯔ
ꯑꯥ ꯊꯕꯤꯔꯀꯦ
ꯎꯝ ꯆꯥꯛ ꯆꯥꯅꯤꯡꯉꯛꯑꯦ ꯑꯗꯨꯗꯣ ꯍꯥꯏꯔꯒ ꯑꯥ
ꯎꯝ
ꯎ
ꯎꯝ ꯅꯣꯏꯗꯤ ꯌꯨꯝꯗꯗ ꯑꯍꯥꯎꯕ ꯆꯥꯕ ꯌꯥꯕꯗꯣ
ꯎꯝ ꯌꯨꯝꯗ ꯂꯩꯌꯦꯗ ꯌꯦꯟ ꯁ ꯎꯝ ꯍꯣꯏ ꯑꯩꯈꯣꯏꯗ ꯕꯣꯏꯂꯔ ꯌꯣꯜꯂꯦꯕ ꯑꯩ ꯌꯣꯛꯑꯦꯕ
ꯑꯥ
ꯑꯗꯨꯅ ꯑꯁ ꯕꯣꯏꯂꯔꯗꯤ ꯑꯁ ꯇꯜꯂꯦꯗ
ꯣꯏ ꯕꯣꯏꯂꯔꯗꯤ ꯇꯜꯗꯦ ꯑꯩꯁꯨꯣ
ꯎꯝ ꯑꯩꯈꯣꯏꯗ ꯕꯣꯏꯂꯔꯗꯨ ꯂꯣꯏꯕꯅꯤꯅꯀꯣ ꯎꯝ ꯍꯣꯏ ꯃꯥꯅꯦ ꯕꯣꯏꯂꯔ ꯂꯣꯏꯕꯅꯤꯅ ꯆꯥꯅꯤꯡꯗ꯭ꯔꯦꯇꯥ ꯕꯣꯏꯂꯔꯗꯤ
ꯎꯝ
ꯕꯣꯏꯂꯔꯗꯣ ꯂꯤꯁꯤꯡ ꯑꯃ ꯆꯅꯤ ꯑꯗꯨꯒꯨꯝꯕ ꯑꯗꯨꯝ ꯂꯣꯏꯌꯦꯦꯗ
ꯑꯣ ꯐꯩꯅꯦ ꯑꯗꯨꯁꯨ ꯑꯥ ꯑꯥ ꯑꯣꯀꯦ ꯌꯦꯔꯨꯝ ꯄꯤꯕ꯭ꯔꯣ ꯑꯗꯨꯗꯤ
ꯑꯩꯔꯨꯝꯝ ꯄꯤꯕꯗꯨꯅ ꯀꯣꯏꯂꯔꯅꯤ ꯂꯥꯏꯌꯔꯅꯤꯗꯅ
ꯑꯣ
ꯕꯣꯏꯂꯔꯗꯤ ꯑꯦꯂꯦꯛꯇ꯭ꯔꯤꯛ ꯃꯔꯨꯝ ꯀꯣꯛꯍꯟꯕꯅꯤꯗꯅ ꯑꯩꯈꯣꯏꯗꯤ ꯌꯣꯛꯂꯒ ꯑꯃꯨꯛꯀ ꯆꯤꯛꯀꯟ ꯁꯦꯟꯇꯔꯗ ꯑꯃꯨꯛꯀ ꯄꯤꯕ
ꯎꯝ
ꯐꯣꯔꯇꯤ ꯗꯦꯖ ꯁꯨꯔꯗꯤ ꯑꯗꯨꯝ ꯌꯣꯟꯕ ꯌꯥꯔꯦꯗ
ꯑꯦ ꯌꯥꯝꯗꯦꯅꯦ ꯑꯗꯨꯗꯤ
ꯎꯝ ꯍꯣꯏ ꯌꯥꯝꯗꯦꯗ ꯌꯦꯟ ꯇꯥꯡꯉꯗꯤ ꯐꯣꯔꯇꯤ ꯗꯦꯖ ꯁꯨꯗ꯭ꯔꯁꯨ ꯑꯗꯨꯝ ꯂꯧꯕ ꯂꯥꯛꯑꯦ
ꯑꯥ
ꯌꯦꯟ ꯁꯤꯠꯇ꯭ꯔꯗꯤ ꯑꯦꯁ ꯅꯨꯃꯤꯠ ꯌꯥꯡꯈꯩ ꯑꯗꯨꯋꯥꯏꯗ ꯂꯧꯕ ꯂꯥꯛꯑꯦ
ꯁꯤꯠꯇꯕ ꯀ ꯁꯤꯠꯇꯕ ꯅꯨꯃꯤꯠ ꯂꯩꯕ
ꯍꯣꯏ ꯂꯩꯌꯦꯗ ꯁꯤꯠꯇꯕ ꯃꯇꯝꯗꯗꯤ ꯗ꯭ꯌꯨ ꯆꯠꯂꯦ
ꯑꯣ
ꯗ꯭ꯌꯨ ꯆꯠꯄꯁꯦ ꯂꯤꯁꯤꯡ ꯑꯃ ꯑꯅꯤ ꯆꯠꯄ ꯅꯠꯇꯦꯕ ꯂꯥꯛꯈ ꯑꯃꯅꯤ ꯂꯥꯛꯈ ꯑꯃ ꯑꯅꯤꯅꯦꯕ ꯗ꯭ꯌꯨ ꯆꯠꯄꯗꯣ
ꯑꯥ ꯌꯥꯝ ꯃꯥꯡꯒꯅꯤ ꯑꯗꯨꯗꯤ
ꯎꯝ ꯍꯣꯏ ꯇꯣꯡ ꯇꯣꯡꯔꯒ ꯂꯥꯛ ꯑꯃ ꯑꯗꯨꯋꯥꯏ ꯑꯃꯨꯛꯀ ꯇꯣꯡꯕ
ꯑꯪ
ꯃꯥꯒꯤ ꯃꯆꯤꯟꯖꯥꯛꯇꯨ ꯇꯥꯡꯃꯟꯕ ꯌꯦꯟꯗꯣ ꯌꯦꯟꯒꯤ ꯕꯦꯛ ꯑꯃꯗ ꯂꯤꯁꯤꯡ ꯑꯍꯨꯝ ꯑꯥ
ꯌꯦꯟ ꯀꯌꯥꯒꯨꯝꯕ ꯂꯩꯒꯦ
ꯑꯈꯣꯏ ꯌꯨꯝꯗꯔꯥ
ꯑꯧ
ꯑꯈꯣꯏ ꯌꯨꯝꯗ ꯍꯧꯖꯤꯛꯁꯨ ꯂꯤꯁꯤꯡ ꯑꯃꯗꯨ ꯈꯔ ꯍꯦꯜꯂꯝꯒꯅꯤ
ꯑꯁ ꯌꯥꯝꯃꯦ ꯑꯗꯨꯗꯤ
ꯎꯝ ꯍꯣꯏ ꯍꯥꯟꯅꯗꯤ ꯑꯁ ꯌꯥꯝꯔꯝꯕꯅꯤꯗ ꯂꯤꯁꯤꯡ ꯑꯃꯒ ꯆꯃꯉꯥ ꯂꯤꯁꯤꯡ ꯑꯃꯒ ꯆꯥꯝꯃꯔꯤꯒ ꯑꯗꯨꯒꯨꯝꯕ ꯇꯧꯕꯅꯦ ꯍꯥꯟꯅꯗꯤ
ꯎꯝ
ꯑꯜꯇꯤꯅꯦꯇꯤꯞ ꯊꯝꯕꯅꯦꯕ ꯍꯥꯟꯅꯗꯤ
ꯎꯝ
ꯐꯤꯐꯇꯤꯟ ꯗꯦꯖ ꯐꯤꯐꯇꯤꯟ ꯗꯦꯖꯇ ꯑꯗꯨꯝ ꯍꯥꯞꯄ
ꯑꯆꯥ
ꯍꯧꯖꯤꯛꯤ ꯑꯗꯨꯝ ꯍꯥꯞꯇ꯭ꯔꯦꯗ ꯃꯇꯝꯗꯣ ꯐꯠꯇꯕꯅꯤꯅꯀꯣ
ꯑꯣ ꯑꯣ
ꯎ ꯑꯗꯨꯒꯤ ꯃꯤꯁꯨ ꯌꯥꯝꯗꯕꯅꯤꯅ
ꯄꯩꯁꯥꯗꯤ ꯌꯥꯝ ꯐꯪꯉꯅꯤ ꯑꯗꯨꯗꯤ
ꯌꯦꯟ ꯇꯥꯡꯉꯗꯤ ꯄꯩꯁꯥ ꯐꯪꯉꯦ ꯌꯦꯟ ꯍꯣꯡꯉꯗꯤ ꯄꯩꯁꯥ ꯌꯥꯝꯅ ꯐꯪꯗ꯭ꯔꯦ
ꯑꯥ
ꯋꯥꯟ ꯍꯟꯗ꯭ꯔꯦꯗ ꯁꯚꯦꯟꯇꯤ ꯋꯥꯟ ꯍꯟꯗ꯭ꯔꯦꯗ ꯑꯩꯠꯇꯤ ꯑꯗꯨ ꯌꯧꯔꯗꯤ ꯑꯗꯨꯝ ꯄ꯭ꯔꯣꯐꯤꯠꯇꯤ ꯂꯩꯔꯦꯗ
ꯀꯦꯖꯤꯗ ꯑꯗꯨꯃꯥꯏꯅ ꯇꯧꯕ꯭ꯔꯣꯅꯦ
ꯎꯝ ꯀꯦꯖꯤꯗ ꯋꯥꯟ ꯕꯖꯥꯔ ꯕꯖꯥꯔ ꯔꯦꯠꯇꯒꯤꯗꯤ ꯐꯥꯝ ꯔꯦꯠꯅ ꯂꯨꯄꯥ ꯇꯔꯥ ꯂꯦꯁ ꯑꯣꯏꯌꯦ
ꯑꯆꯥ
ꯕꯖꯥꯔꯗ ꯋꯥꯟ ꯁꯕꯦꯟꯇꯤ ꯄꯤꯔꯗꯤ
ꯑꯥ
ꯑꯩꯈꯣꯏ ꯐꯥꯝ ꯔꯦꯠꯇꯗꯤ ꯋꯥꯟ ꯁꯤꯛꯁꯇꯤ ꯄꯤꯌꯦ
ꯑꯦ ꯋꯥꯟ ꯋꯥꯟ ꯇꯨ ꯍꯟꯗ꯭ꯔꯦꯗ ꯌꯥꯎꯕ ꯅꯠꯇ꯭ꯔꯣ ꯑꯗꯨꯃꯥꯏꯅ ꯇꯧꯕ꯭ꯔꯣꯅꯦ
ꯅꯠꯇꯦ ꯑꯗꯨꯗꯤ ꯗ꯭ꯔꯦꯁꯅꯦꯗꯅ
ꯑꯥ ꯑꯥ ꯑꯣ ꯑꯣꯀꯦ ꯑꯣꯀꯦ
ꯂꯥꯏꯐꯇ ꯍꯥꯏꯕꯅꯦꯕ
ꯑ ꯑꯥ ꯑꯥ
ꯎꯝ
ꯋꯥꯗꯤ ꯋꯥꯕꯅꯦꯗ ꯌꯦꯟ ꯂꯣꯏꯕꯁꯨ
ꯍꯣꯏ ꯋꯥꯗꯤ ꯋꯥꯒꯅꯤ
ꯃ ꯄꯥꯟꯗꯤ ꯃꯄꯥꯟꯗꯤ ꯊꯣꯛꯇ꯭ꯔꯦ ꯆꯤꯡꯒꯨꯝꯕꯀꯣ ꯂꯧ ꯆꯤꯡ ꯂꯧꯕꯒꯨꯝꯕꯗꯤ ꯇꯧꯗ꯭ꯔꯦꯗ ꯑꯗꯨꯕꯨ
ꯑꯥ
ꯃꯄꯥꯟ ꯊꯣꯛꯇꯕꯅꯤ ꯑꯗꯨꯝ ꯌꯦꯟꯗꯣ ꯑꯗꯨꯝ ꯁꯪꯉꯒ ꯂꯩꯔꯦꯕ
ꯑꯗꯨ ꯑꯣꯏꯔꯁꯨ ꯊꯕꯛꯁꯤ ꯅꯨꯡꯉꯥꯏꯕ ꯂꯩꯇꯦꯅ ꯂꯣꯏꯅꯃꯛ ꯋꯥꯕꯅꯦ
ꯎꯝ ꯍꯣꯏ
ꯑꯣ ꯑꯣ
ꯅꯪꯁꯦ ꯑꯦꯜꯂꯥ
ꯍꯥꯥ
ꯅꯪꯁꯦ ꯑꯦꯜꯂꯥ
ꯑꯦꯂ ꯍꯥꯏꯗꯤ
ꯑꯩꯅ ꯑꯥꯔ ꯑꯣꯅꯦꯗꯅ
ꯀꯩꯅꯣ ꯍꯥꯏꯔꯤꯁꯦ
ꯇ꯭ꯔꯥꯏꯕ
ꯑꯣ ꯑꯣ ꯑꯣ ꯑꯣꯀꯦ ꯑꯣꯀꯦ ꯍ ꯍ ꯑ ꯑ
ꯑ ꯅꯈꯣꯟꯗꯣ ꯑꯦꯜ ꯃꯥꯜꯂꯦꯕ
ꯑ ꯅꯠꯇꯦ ꯅꯠꯇꯦ
ꯑꯣ ꯀꯔꯤ
ꯅꯣꯏ ꯈꯪꯉꯣꯏ
ꯌꯦꯁ ꯑꯣꯏꯔꯝꯒꯅꯤꯗ ꯂꯣꯠꯇꯧ ꯃꯥꯜꯂꯦ ꯅꯪ ꯎ ꯄꯤꯔ ꯑꯗꯨꯗꯤ
ꯑ ꯅꯣꯏꯅ ꯈꯪꯕꯒꯨꯝꯕ ꯅꯠꯇꯦ
ꯑꯁ ꯍꯥꯏꯔꯛꯑꯣꯍꯦ ꯁꯤꯔꯥ ꯑꯗꯨꯗꯤ
ꯅꯠꯇꯦ ꯑꯗꯨꯁꯨ ꯅꯠꯇꯦ ꯌꯥꯝ ꯇꯣꯉꯥꯟꯗꯅꯦ
ꯇꯤꯔ ꯑꯗꯨꯗꯤ ꯑꯗꯨꯗꯤ ꯀꯦꯔꯣ
ꯎꯝ ꯈꯪꯉꯣꯏꯅꯦ
ꯑꯁ ꯌꯥꯝꯅ ꯁꯤꯀ꯭ꯔꯦꯠ ꯑꯣꯏꯌꯦꯀꯣ ꯑꯗꯨꯗꯤ
ꯑ ꯁꯤꯀꯔꯤꯅꯦ ꯑꯩꯖꯦ ꯀꯈꯦ
ꯎꯝ
ꯇꯝꯄꯥꯛꯇꯅ ꯆꯤꯡꯗꯨꯔꯣ
ꯆꯤꯡꯗꯒꯤ
ꯎ ꯆꯤꯡꯗ ꯑꯣꯏꯔꯗꯤ ꯑꯣꯏꯔꯝꯒꯅꯤꯗ ꯑꯩꯅ ꯍꯥꯏꯕꯗꯣ
ꯑ ꯅꯪꯅ ꯍꯥꯏꯕꯗ ꯑꯩꯒꯤ ꯌꯥꯎꯗꯦ
ꯑ ꯅꯣꯔꯠꯂꯥ ꯏꯁꯂꯥ ꯋꯦꯁꯂꯥ ꯁꯥꯎꯔꯣ
ꯑꯦ ꯑꯗꯨꯗꯤ ꯈꯪꯗꯦꯗ
ꯍꯣꯏꯁ
ꯑꯥ ꯃꯠꯇꯦ ꯎꯝ ꯅꯣꯔꯠ ꯅꯣꯔꯠ
ꯑꯣ ꯑꯣ ꯑꯆꯥ ꯑꯆꯥ ꯑꯗꯨꯗꯤ ꯑꯦꯜ ꯅꯠꯇ꯭ꯔꯦ ꯎꯝ ꯑꯗꯨꯗꯤ ꯑꯦꯝꯒꯨꯝꯕ ꯑꯗꯨꯒ ꯎꯝ ꯎ ꯅꯣꯏ ꯂꯣꯟ ꯈꯪꯍꯦ ꯑꯩꯁꯨ
ꯑꯦ ꯀꯃꯥꯏꯅ ꯈꯪꯕ
ꯑꯁ ꯑꯩꯈꯣꯏ ꯃꯃꯥꯡꯒꯤ ꯃꯌꯥꯝ ꯃꯅꯥꯎꯅꯨꯄꯤꯗꯣ
ꯑꯥ
ꯅꯣꯏꯒꯤꯗ ꯌꯨꯝ ꯄꯥꯜꯂꯦ
ꯑꯣ
ꯑꯗꯨꯒꯤ ꯈꯪꯉꯤꯗ ꯅꯣꯏꯒꯤꯒ ꯑꯗꯣꯝ ꯑꯗꯣꯝ ꯍꯥ
ꯒ꯭ꯌꯥꯟ ꯇꯥꯕ ꯈꯛꯇ ꯅꯠꯇ꯭ꯔꯣ ꯅꯠꯇ꯭ꯔꯒ ꯂꯣꯟꯕ ꯍꯩꯕ꯭ꯔꯣ
ꯑꯗꯨ ꯈꯔ ꯈꯔ ꯑꯗꯨꯝ ꯈꯪꯉꯦꯗ
ꯏꯁ